ꯍꯥꯎ ꯍꯜꯂꯣ ꯎꯝ ꯑꯩ ꯅꯨꯡꯉꯥꯏꯗꯧꯔꯦ
ꯂ ꯑꯗꯨ ꯃꯣꯏꯠꯇ꯭ꯔꯣ ꯇꯥꯏꯃꯩ ꯂꯥꯠ ꯁꯥ ꯈꯪ ꯗꯥꯏ ꯔꯣꯪꯂꯥꯠ ꯁꯥꯅꯨ ꯃꯥ ꯑꯣꯏ ꯆꯥꯔꯦ ꯍꯧꯖꯤꯛꯇ ꯆꯥꯕ ꯂꯣꯏꯕꯗ ꯉꯥꯏꯔꯦ ꯅꯪꯗꯤ ꯆꯥꯔꯕꯣ
ꯆꯥꯔꯦ ꯊꯦꯡꯉꯍꯦ
ꯑꯩꯒꯤ ꯊꯦꯡꯉꯦ ꯆꯥꯅꯤꯡꯗ ꯆꯥꯅꯤꯡꯗ ꯆꯥꯔ ꯊꯥꯛꯁꯦ
ꯑꯣꯏꯔꯝꯃꯅꯤ ꯅꯪꯗꯦ ꯆꯥꯕ ꯄꯦꯠꯄꯅꯤꯅ
ꯑꯗꯣ ꯃꯃꯤꯠ ꯀꯔꯤ ꯀꯔꯤ ꯏꯟꯁꯥꯡ ꯆꯥꯔꯦ
ꯑꯁ ꯏꯔꯣꯟꯕ ꯊꯃꯣꯏ ꯀꯥꯏ ꯍꯪꯂꯛꯀꯅꯨ ꯌꯦꯟꯗꯦꯝꯒ ꯌꯦꯟꯗꯦꯝꯒ ꯍꯋꯥꯏ ꯃꯪꯒꯜꯒ ꯏꯔꯣꯜꯂꯦ
ꯅꯪꯅꯦ ꯃꯆꯥꯅꯨꯁꯨꯁꯤꯡꯗꯤ
ꯏꯆꯥ ꯏꯁꯨꯁꯤꯡ ꯑꯅꯝꯕ ꯂꯣꯏ ꯇꯨꯝꯈ꯭ꯔꯦ ꯑꯃ ꯑꯅꯤꯈꯛ ꯐꯝꯍꯧꯔꯤ ꯄꯥꯕ ꯂꯥꯏꯔꯤꯛ
ꯌꯨꯝꯁꯨ ꯆꯠꯄꯁꯨ ꯌꯥꯗ꯭ꯔꯦ ꯅꯪꯦ
ꯌꯥꯗ꯭ꯔꯦ ꯆꯠꯇ꯭ꯔꯦ ꯀꯥꯂꯦꯟ ꯁꯨꯇꯤꯁꯨ ꯆꯠꯇ꯭ꯔꯦ ꯑꯗꯨꯝ ꯂꯩꯔꯦ ꯄꯨꯡ ꯀꯌꯥ ꯇꯨꯝꯗꯣꯏꯕ ꯍꯧꯖꯤꯛꯇꯤ ꯆꯥꯛ ꯇꯣꯛꯑꯗꯤ ꯕꯥꯔꯣꯗ ꯇꯨꯝꯃꯅꯤ
ꯕꯥꯣ ꯑꯃ ꯑꯅꯤꯒꯨꯝꯕꯗ
ꯑꯥ ꯑꯗꯨꯒ ꯄꯨꯡ ꯇꯔꯥꯗ ꯍꯧꯒꯠꯄ
ꯑꯁ ꯇꯔꯥ ꯍꯣꯄ ꯌꯥꯗꯦ ꯇꯔꯥꯗꯤ ꯑꯣꯐꯤꯁꯇ ꯌꯧꯔꯨꯅꯦ
ꯑꯣꯐꯤꯁ ꯆꯠꯂꯤꯕ꯭ꯔꯣ
ꯁꯜꯦ ꯀꯥꯡꯄꯣꯛꯄꯤꯒ ꯁꯦꯅꯥꯄꯇꯤ ꯆꯠꯄ ꯌꯥꯗ꯭ꯔꯁꯨ ꯃꯦꯟ ꯑꯣꯐꯤꯁꯇꯗꯤ ꯍꯦꯠ ꯑꯣꯐꯤꯁꯇꯗꯤ ꯐꯝꯕ ꯐꯝꯗ꯭ꯔꯗꯤ ꯌꯥꯗꯕꯅꯤꯅ ꯐꯝꯃꯤꯅꯦ
ꯐꯃꯒꯜꯂꯨ
ꯀꯂꯦ ꯀꯂꯦ ꯅꯪꯒꯤ ꯅꯝꯕꯔꯁ ꯅꯍꯥꯟꯗꯒꯤ ꯊꯤꯕꯁꯤꯗꯤ ꯑꯄꯣꯡꯕꯅ ꯍꯪꯉꯦ ꯊꯥꯔꯛꯀꯦ ꯑꯗꯨꯅ ꯏꯃꯨꯡꯗꯁꯨ ꯍꯪꯉꯦ ꯊꯥꯔꯛꯀꯦ ꯍꯥꯏꯔꯒ ꯑꯗꯨꯝ ꯄꯥꯎꯕ꯭ꯔ ꯃꯥꯂꯦ ꯍꯗ
ꯍꯥꯏꯔꯛꯑꯦ
ꯉꯁꯤ ꯍꯥꯏꯔꯛꯄ꯭ꯔꯥ
ꯍꯥꯏꯔꯛꯑꯦ ꯃꯥꯁꯨ ꯑꯗꯨꯗ ꯂꯩꯍꯧꯕꯅꯦꯅ
ꯎꯝ ꯑꯣ ꯃꯤꯅ ꯔꯤꯀꯃꯦꯟ ꯇꯧꯕꯤꯔꯛꯄ ꯅꯍꯥꯟꯅꯌꯦ ꯇꯧꯁꯤꯔꯥ ꯇꯧꯔꯤꯁꯤꯔꯥ ꯇꯧꯁꯤꯔꯥ ꯇꯧꯔꯁꯤꯔꯥ ꯈꯟꯕ ꯑꯗꯨꯒ ꯂꯥꯁꯇꯗꯤ ꯑꯁ ꯌꯦꯡꯕ ꯇ꯭ꯔꯥꯏ ꯌꯦꯡꯉꯒꯩꯅꯣ ꯇꯧꯕꯅꯤꯅ ꯑꯗꯨꯅ ꯂꯣꯏꯅ ꯂꯩꯔꯝꯃꯤꯅꯦ ꯁꯤꯗ
ꯎꯝ ꯄꯣꯠꯇꯣ ꯑꯗꯨꯗ ꯂꯩꯔꯕꯅꯤ
ꯑꯉꯥꯡꯁꯦ ꯂꯣꯏ ꯂꯩꯅꯅꯦ
ꯍꯣꯏ
ꯎ ꯂꯩꯔ ꯁꯤ ꯊꯕꯛꯁꯨ ꯃꯤꯅꯤꯠ ꯀꯌꯥ ꯇꯪꯉ ꯍꯥꯏꯅꯣ
ꯑꯁꯤꯔꯣ
ꯑꯥ ꯑꯣ ꯑꯗꯨꯝꯕ ꯑꯣ ꯍꯅ
ꯅꯣꯏ ꯈꯨꯟꯒꯤ ꯑꯉꯥꯡ ꯑꯃ ꯑꯩꯉꯣꯟꯗ ꯇꯧꯔꯛꯏꯅꯦ
ꯑꯣ ꯑꯣ ꯈꯪꯉꯦ ꯈꯪꯉꯦ ꯉꯥꯏꯁꯨ ꯅꯨꯄꯥ ꯇ꯭ꯔꯥꯅꯨ ꯃꯤꯡꯗꯤ
ꯃꯤꯡꯗꯣ ꯑꯩ ꯀꯩꯅꯣ ꯍꯥꯏꯔꯛꯀꯦ ꯍꯣꯔꯦꯟ ꯍꯥꯏꯔꯛꯀꯦ ꯀꯔꯤꯕ ꯈꯪꯗꯦꯅꯦ ꯑꯩꯁꯨ ꯀꯔꯤ ꯀꯔꯤ
ꯑꯥ ꯉꯥꯛꯈꯣ ꯎꯝ ꯁꯨ ꯁꯨꯏ ꯍꯥꯏꯕ꯭ꯔꯥ
ꯍꯥꯥ
ꯁꯨꯆꯏ
ꯅꯠꯇꯦ ꯅꯨꯄꯥꯅꯦ ꯑꯜꯐ꯭ꯔꯦꯠ ꯍꯥꯏꯕ꯭ꯔꯥ ꯀꯔꯤꯅꯣ
ꯑꯣ ꯑꯣ ꯑꯣ ꯑꯣ ꯎꯝ ꯎꯝ ꯃꯣꯇꯣꯟꯒꯤ ꯃꯆꯥꯅꯤꯅꯦ ꯑꯗꯨꯁꯨ ꯑꯁ
ꯑꯩꯉꯣꯟꯗ ꯐꯖꯅ ꯈꯪꯉꯒ ꯂꯩꯌꯦ
ꯑꯗꯨꯏꯅꯤꯅꯦ ꯃꯥꯅ ꯃꯃꯥꯒꯤ ꯐꯣꯟ ꯄꯥꯏꯔꯒ ꯂꯩꯕꯗꯣ
ꯑꯉꯥꯡꯣ
ꯑ ꯇ ꯭ꯔꯖꯨꯦꯠ ꯑ ꯑꯩ ꯃꯤ ꯌꯨꯡꯗ ꯂꯩꯕ꯭ꯔꯥ ꯑꯗꯨꯃꯥꯏꯅ ꯇꯧꯕꯅꯦ ꯃꯥꯗꯣ
ꯏꯁ ꯃꯆꯤꯟꯗꯤ ꯂꯣꯏꯔꯦ
ꯍꯥꯏꯕꯅꯦ ꯈꯗꯥꯡꯅꯤ
ꯑꯁ ꯑꯁ ꯗꯔꯦ ꯏꯆꯦ ꯏꯆꯦ ꯏꯆꯦ ꯇꯧꯗꯅꯀꯣ
ꯎꯝ ꯈꯪꯅꯤꯍꯦ ꯅꯉꯣꯟꯗ ꯈꯪꯕꯣꯏ ꯈꯪꯉꯝꯒꯅꯤ ꯅꯪꯉꯣꯟꯗ ꯅꯪꯁꯨ ꯃꯁꯧ ꯎꯔꯨꯗꯤ ꯈꯪꯒꯅꯤ ꯑꯣꯜꯐꯦꯠꯇ
ꯈꯪꯗꯦ ꯃꯥꯗꯣ ꯑꯩꯉꯣꯟꯗ ꯃꯥ ꯐꯅꯌꯥꯝꯗꯤ ꯀꯩ ꯀꯩꯅꯣꯗꯤ ꯃꯌꯥꯝ ꯇꯥꯛꯄꯤꯔꯝꯃꯦ ꯌꯥꯝ ꯐꯩꯌꯦ ꯑꯗꯨꯝ ꯋꯥ ꯉꯥꯡꯅꯕ ꯇꯥꯟꯅꯕ ꯑꯗꯨꯝ ꯅꯨꯡꯉꯥꯏ ꯏꯆꯦ ꯏꯆꯦ ꯀꯧꯔꯒ ꯎꯝ
ꯑꯥ
ꯑꯩꯅ ꯉꯔꯥꯡꯗꯣ ꯑꯩꯅ ꯋꯥꯔꯤ ꯁꯥꯟꯅꯁꯦ ꯍꯥꯏꯕ ꯑꯁ ꯑꯩ ꯂꯥꯏꯔꯤꯛ ꯄꯥꯔꯤ ꯀꯥꯏꯅ ꯄꯨꯡ ꯇꯔꯥꯀ ꯍꯦꯜꯂꯕꯅꯤꯀꯣ
ꯑꯥ
ꯑꯩ ꯂꯔꯤꯛ ꯄꯥꯔꯤ ꯀꯥꯏꯅ ꯈꯨꯝꯛ ꯏꯅꯦ
ꯑ ꯂꯥꯏꯔꯤꯛ ꯄꯥꯕꯗ ꯐꯨꯠꯕꯣꯜ ꯌꯦꯡꯕꯩꯅꯤꯅꯦ ꯐꯨꯠꯕꯣꯜ ꯌꯦꯡꯕꯩꯅꯤꯅꯦ ꯂꯥꯏꯔꯤꯛ ꯄꯥꯕꯗ
ꯐꯨꯠꯕꯣꯜꯒꯤ ꯋꯥꯔꯤꯁꯨ ꯂꯣꯏꯔꯦ ꯃꯥꯅ ꯑꯩꯉꯣꯟꯗ ꯀꯥꯔꯦꯝꯅꯕꯁꯤꯗ ꯑꯩꯅ ꯔꯣꯅꯥꯜꯗꯣꯅꯤ ꯍꯥꯏꯔꯨꯕꯒꯤ ꯃꯥꯅ ꯏ ꯀꯔꯤꯝꯅ ꯀꯔꯤꯝꯅꯔꯒ ꯅꯣꯛꯈꯤꯕꯁꯤ ꯅꯣꯛꯈꯤꯕꯁꯤ ꯉꯁꯥꯏꯒꯗꯤ ꯌꯥꯝ ꯇꯧꯔꯝꯕꯅꯤ
ꯑ ꯃꯁꯤꯁꯤꯅ ꯅꯪꯒꯤ ꯀꯣꯜ ꯀꯌꯥ ꯁꯨꯕꯅꯣ ꯉꯁꯤ
ꯑꯩꯒꯤ ꯀꯩꯅꯣ ꯇꯧꯗꯦ ꯑꯩꯒꯤꯗꯤ ꯁꯨꯛꯌꯥ ꯌꯥꯗꯦ
ꯀꯔꯤꯒꯤ
ꯈꯪꯗꯦ ꯑꯩꯒꯤ ꯐꯣꯟ ꯑꯔ ꯅꯣꯏꯅ ꯇꯧꯔꯛꯄꯗꯤ ꯑꯗꯨꯝ ꯌꯥꯏ
ꯅꯪꯅ ꯇꯧꯕꯗ ꯌꯥꯗꯕ
ꯎꯝ
ꯀꯏꯒꯤꯔꯣ
ꯑꯗꯨ ꯑꯩ ꯈꯪꯗꯦ
ꯍꯥꯏꯌꯣꯅꯦ ꯃꯣꯏꯉꯣꯟꯗ
ꯍꯥꯏꯌꯦ ꯍꯥꯏꯌꯦ
ꯇꯧꯔꯁꯨ ꯌꯥꯗꯦ
ꯑꯦ ꯑꯗꯨꯗꯤ ꯅꯪꯒꯤ ꯐꯥꯔꯁ ꯄꯦꯃꯦꯟꯒꯨꯝꯕꯗꯤ ꯀꯃꯥꯏꯅ ꯇꯧꯕ
ꯑꯗꯨ ꯀꯣꯟ ꯀꯣꯟꯅ ꯁꯥꯟꯅꯔꯁꯦ ꯇꯦꯛꯁꯇ ꯊꯥꯔꯛꯀꯦ
ꯊꯥꯔꯛ ꯑꯣ
ꯍ
ꯋꯥꯏꯑꯦ ꯄꯨꯛ ꯀꯪꯕꯅꯤꯅ
ꯁꯤꯗꯤ ꯆꯥꯛꯇꯣ ꯀꯌꯥꯝ ꯆꯥꯊꯔꯕ
ꯆꯥꯛꯇꯣ ꯌꯥꯝ ꯆꯥꯗꯦ ꯏꯁꯤꯡꯁꯦ ꯕꯣꯇꯜ ꯈꯔꯗꯤ ꯂꯣꯏꯁꯤꯟꯈ꯭ꯔꯦ
ꯐꯩꯅꯦ ꯅꯌꯥꯡꯗꯤ ꯀꯪꯂꯨꯕꯣ ꯅꯣꯏꯔꯕꯣ
ꯀꯗꯥꯏꯗꯒꯤ ꯑꯦꯁ ꯀꯪꯕꯩ ꯋꯥ ꯂꯩꯇꯦ ꯃꯐꯝ ꯈꯔꯗꯤ ꯑꯃꯨꯛ ꯍꯧꯒꯠꯄ ꯉꯝꯗ꯭ꯔꯦ
ꯎꯁ ꯑꯩꯒ ꯀꯝꯄꯤꯇꯤꯁꯟ ꯇꯧꯁꯤꯦ ꯍꯥꯏꯕ꯭ꯔꯣ
ꯎꯝ ꯇꯧꯕ ꯌꯥꯏ
ꯑꯩꯁꯨ ꯍꯟꯗꯛꯇꯤ ꯈꯔꯗꯤꯩ ꯍꯟꯊꯔꯦ ꯑꯗꯣ ꯑꯃꯛ ꯀꯥꯝꯈꯠꯂꯛꯇꯅꯉꯥꯏ ꯃꯥꯜꯂꯦ
ꯑꯩꯗꯤ ꯑꯁ ꯌꯥꯗ꯭ꯔꯦ ꯀꯝꯈꯠꯂꯦ ꯑꯩꯁꯨ
ꯅꯨꯉꯥꯏꯅꯦ ꯌꯨꯝꯒꯗꯤ ꯑꯗꯨꯝ ꯄꯥꯎ ꯐꯥꯎꯅꯔꯝꯒꯅꯤꯅ
ꯐꯥꯎꯅꯩ ꯐꯥꯎꯁꯨ ꯐꯥꯎꯅꯅꯤꯡꯗ꯭ꯔꯦ ꯄꯩꯁꯥ ꯌꯥꯝ ꯆꯠꯂꯦ ꯐꯥꯎꯔꯒ
ꯎꯁ
ꯕꯤꯠ ꯂꯩꯔꯛꯇ꯭ꯔꯦ ꯑꯩ
ꯑꯗꯨ ꯐꯗ꯭ꯔꯣ
ꯉꯁꯤꯁꯨ ꯇꯤꯡꯉꯦ ꯑꯗꯨꯝ ꯏꯃꯥꯗꯣ ꯃꯁꯥ ꯉꯝꯗꯕꯒꯤ
ꯑ ꯍꯣꯏ ꯅꯪꯅ ꯅꯪꯅ ꯌꯨꯝꯒꯤ ꯅꯨꯄꯥꯅꯤꯅ
ꯅꯨꯄꯤ ꯊꯤꯔꯒꯦ ꯅꯨꯄꯤ ꯊꯤꯔꯒꯦ ꯑꯩ
ꯅꯨꯄꯤ ꯊꯤꯔꯣ ꯅ ꯅꯨ ꯐ ꯊꯤꯔꯣ
ꯊꯤꯔꯒꯦ ꯑꯅꯤ ꯑꯍꯨꯝ ꯂꯣꯟ ꯇꯧꯔꯤꯅꯦ ꯑꯩꯗꯤ
ꯀꯨꯏꯅ ꯂꯩꯔꯒ ꯀꯥꯟꯅꯔꯔꯣꯏ ꯅꯨꯄꯤ ꯊꯤꯔꯣ
ꯎꯝ ꯅꯪꯁꯨ ꯊꯤꯅꯕ ꯇꯧꯔꯣ ꯅꯣꯏ ꯉꯥꯏꯔꯤꯅꯤ ꯌꯥꯗ꯭ꯔꯦ ꯅꯅꯥꯎ ꯑꯩꯈꯣꯏ
ꯑꯩꯁꯨ ꯄ꯭ꯔꯛꯁꯔ ꯈꯟꯕꯅꯦ ꯑ ꯑꯁ
ꯑꯣ ꯑꯦ ꯏꯅꯦ ꯑꯃꯥ ꯀꯩꯅꯣꯗ ꯂꯩꯕꯗꯣ ꯅꯨꯡ ꯂꯣꯡ ꯂꯩꯕꯗꯣ ꯅ ꯅꯪ ꯑꯩꯉꯣꯟꯗ ꯑꯗꯨꯝ ꯍꯥꯏꯔꯕꯄ ꯅꯪ ꯍꯟꯗꯛ ꯆꯍꯤ ꯍꯦꯛ ꯄꯥꯟꯗꯕꯗ ꯅꯪ ꯌꯦꯡꯉꯣ ꯑꯩꯅ ꯀꯩꯊꯣꯛ ꯌꯦꯡꯉꯨ ꯃꯥꯅ ꯍꯥꯏꯔꯛꯑꯦꯕꯀꯣ
ꯑꯥ
ꯑꯗꯨ ꯑꯗꯨ ꯈꯛꯇꯪ ꯍꯥꯏꯕꯒꯤ ꯃꯥꯅ ꯊꯑꯣꯣꯏꯒꯤ ꯐꯣꯟ ꯇꯧꯔꯛꯏꯕ ꯑꯩꯅ ꯌꯥꯔꯦ ꯌꯥꯔꯦ ꯑꯩꯉꯣꯟꯗꯗꯤ ꯍꯥꯏꯔꯨꯔꯅꯨ ꯆꯪꯉꯔꯣꯏ ꯅꯣꯏ ꯅꯅꯥꯛꯇ ꯑꯃ ꯑꯆꯧꯕ ꯑꯃ ꯐꯝꯃꯒ ꯂꯩꯕꯗꯨ ꯑꯗꯨ ꯃꯥ ꯊꯥꯡꯗꯣꯛꯇꯕꯒꯤ ꯑꯩꯈꯣꯏ ꯊꯥꯡꯗꯣꯛꯄ ꯌꯥꯗ꯭ꯔꯦ ꯑꯅ ꯍꯥꯏꯕ
ꯑꯥ
ꯃꯉꯣꯟꯗꯗꯤ ꯆꯪꯉꯔꯣꯏ ꯃꯉꯣꯟꯗ ꯍꯥꯏꯔ ꯀꯣꯏꯣꯏꯣꯏ ꯈ ꯍꯥꯏ ꯕꯅꯤ ꯅꯣꯏ ꯍꯦꯟꯗꯣꯛꯑꯅꯤ ꯃꯇꯝ ꯌꯥꯗ꯭ꯔꯦ ꯍꯟꯗꯛ ꯆꯍꯤ ꯅꯪ ꯍꯦꯛ ꯄꯥꯅꯕꯗ ꯌꯦꯡꯉꯨꯏ
ꯆꯨꯝꯃꯤꯟ ꯑꯗꯨ ꯑꯗꯨ
ꯀꯥꯔꯤ
ꯇꯃꯦꯅꯦ ꯐꯦꯛ ꯇꯨ ꯐꯦꯛꯅꯦꯅꯦ
ꯑꯩꯅ ꯅꯪꯉꯣꯟꯗ ꯍꯥꯟꯅ ꯇꯥꯟꯊꯣꯛꯈ꯭ꯔꯣ ꯍꯥꯏꯕ ꯇꯥꯔꯁꯨ ꯆꯂ ꯔꯣꯍꯤ
ꯇꯥꯟꯕꯗ ꯇꯥꯟꯕꯗ ꯉꯝꯗꯕꯒꯤꯅꯤꯅꯦ ꯅꯉꯣꯟꯗ ꯅꯪꯉꯣꯟ ꯅꯪꯉꯣꯟꯗ ꯌꯨꯇꯅ ꯂꯧꯏꯗꯣ
ꯍꯧꯖꯤꯛ ꯑꯩꯉꯣꯟꯗ ꯑꯃꯨꯛ ꯄꯥꯜꯂꯛꯑꯦ ꯅꯪ ꯑꯩꯉꯣꯟꯗ ꯄꯥꯟꯕ ꯉꯝꯗꯗꯅ ꯑꯩꯉꯣꯟꯗ ꯍꯧꯖꯤꯛ ꯇꯧꯔꯛꯑꯦ
ꯖꯅꯋꯥꯔꯤꯗꯨꯁꯨ ꯂꯨꯍꯣꯡꯕ ꯂꯩꯌꯦ ꯂꯥꯛꯅꯤꯅ ꯑꯗꯨꯗꯤ
ꯑꯥ ꯈꯣꯡꯡꯂꯣꯝꯗꯔꯣ
ꯑꯥ
ꯂꯥꯛꯀꯅꯤ
ꯑꯁ ꯂꯥꯛꯑꯣꯅꯦ ꯄꯨꯟꯅꯕꯨ ꯀꯨꯏꯔꯦꯅꯦ ꯑꯩꯈꯣꯏ ꯏꯆꯤꯟ ꯏꯅꯥꯎ ꯃꯌꯥꯝ ꯏꯆꯦ ꯏꯅꯥꯎ ꯃꯌꯥꯝ ꯄꯨꯟꯅꯕ ꯀꯨꯏꯔꯦꯅꯦ ꯆꯤꯡꯗ ꯇꯞꯄꯁꯨ ꯌꯥꯁꯨ ꯌꯥꯔꯣꯏ ꯆꯤꯡꯒꯤ ꯃꯤꯁꯤꯡꯁꯨ ꯀꯨꯝꯕꯁꯨ ꯌꯥꯁꯨ ꯌꯥꯔꯣꯏ
ꯆꯠꯄꯕꯨꯗꯤ ꯌꯥꯏ ꯀꯩꯅꯣ ꯌꯥꯎꯔꯗꯤ ꯃꯣꯏꯒꯤ ꯃꯤ ꯌꯥꯎꯔꯗꯤ ꯎꯝ
ꯏꯁꯀꯣꯜ ꯌꯥꯜꯗꯗꯀꯣꯠꯁꯨ
ꯍꯣꯏ ꯆꯠꯅꯤꯡꯉꯦ ꯍꯟꯗꯛꯁꯨ ꯆꯠꯅꯤꯡ ꯆꯠꯅꯤꯡꯉꯒ ꯆꯠꯄ ꯐꯪꯗꯗꯅ ꯑꯗꯨꯝ ꯇꯣꯛꯑꯦ
ꯑ ꯆ ꯄꯨꯁꯨ ꯌꯥꯒꯦ ꯒ꯭ꯌꯥꯟ ꯇꯥꯗꯦꯗ ꯅꯆꯥꯅꯁꯨꯕꯤ ꯀꯌꯥ ꯂꯩꯕ ꯍꯧꯖꯤꯦ
ꯏꯆꯥ ꯏꯁꯨ ꯅꯥꯏꯟꯇꯤ ꯃꯌꯥ ꯂꯩ
ꯑꯃꯒꯤꯒꯗꯤ ꯄꯥꯎ ꯐꯥꯎꯅꯔꯤꯕꯣ
ꯐꯥꯎꯅꯔꯤ
ꯐꯔ ꯃꯥꯒꯤ ꯊꯕꯛꯀꯤꯗꯤ
ꯃꯥꯥꯏ ꯊꯕꯛꯇꯣ ꯏꯔꯥꯡꯁꯤꯅ ꯂꯩꯕꯒꯤ ꯍꯧꯖꯤꯛꯇꯤ ꯆꯠꯇ꯭ꯔꯦ ꯃꯇꯝ ꯈꯔ ꯂꯩꯔꯒ ꯆꯠꯀꯅꯤ ꯍꯥꯏ ꯍꯣꯏ ꯍꯥꯏꯔꯛꯑꯀꯥꯟꯗ ꯑꯅꯛꯄꯗ ꯇꯥꯏ ꯍꯥꯏꯕ꯭ꯔꯥ ꯌꯎꯔꯤꯄꯣꯛ ꯁ꯭ꯋꯥꯏꯗ ꯇꯥꯏ ꯍꯥꯏꯕ꯭ꯔꯥ
ꯑ ꯍꯧꯖꯤꯛꯇꯗꯤ ꯃꯥꯁꯨ ꯚꯤꯂꯦꯖ ꯄꯨꯕ ꯅꯠꯇ ꯃꯔꯛꯇ ꯌꯥꯎꯔꯝꯃꯅꯤ ꯕꯤꯂꯦꯖ ꯕꯤꯂꯦꯖ ꯐꯣꯂꯤꯟꯁꯦ ꯃꯥꯇ ꯌꯥꯎꯔꯣ ꯃꯅꯤ ꯍꯧꯖꯤꯛꯇꯤꯁꯨ
ꯌꯥꯎꯋꯦ
ꯎꯝ
ꯇꯤꯝ ꯀꯦꯞꯇꯦꯟꯒ ꯄꯨꯗꯅ ꯍꯧꯔꯤ
ꯍꯣꯏ ꯅꯦ ꯑꯗꯨꯗꯣ ꯑꯗꯨ ꯃꯩ ꯇꯥꯔꯦ ꯀꯩꯅꯣ
ꯑꯣꯏꯗꯧꯔꯤꯕ꯭ꯔꯥ ꯑꯣꯏꯔꯣꯏꯗꯧꯔꯤꯕ꯭ꯔꯥ ꯗ꯭ꯌꯨꯇꯤꯅꯦꯅ ꯑꯗꯨꯝ ꯆꯠꯂꯤ
ꯑꯣꯏꯕꯩꯅꯤꯅ ꯃꯤ ꯆꯠꯂꯤꯗꯣ ꯑꯣꯏꯗ꯭ꯔꯗꯤ
ꯃꯣꯏ ꯈꯨꯟꯁꯨ ꯈꯪꯗ꯭ꯔꯦ ꯆꯠꯄꯕꯨꯗꯤ ꯂꯦꯞꯇꯦ
ꯎꯝ ꯑꯗꯨꯝꯁꯨ ꯑꯥꯗ ꯑꯣꯖꯥ ꯑꯣꯏꯕ ꯃꯥꯜꯂꯦꯀꯣ
ꯑꯣꯏꯌꯦ ꯑꯣꯏꯔꯒ ꯃꯥꯁꯨ ꯍꯣꯁꯇꯦꯜ ꯄꯨꯅꯕ ꯆꯪꯈ꯭ꯔꯅꯤ ꯍꯥꯏ ꯃꯟꯗꯦꯗ
ꯑꯣ ꯃꯥ ꯍꯣꯁꯇꯦꯜꯗ ꯂꯩꯕꯔꯥ ꯊ
ꯍꯧꯖꯤꯛꯇꯤ ꯂꯩꯇꯦ
ꯑꯣ
ꯂꯩꯔꯅꯤ ꯃꯟꯗꯦꯗꯒꯤ ꯆꯡꯈꯔꯅꯤ ꯈꯨꯟꯗ ꯁꯤꯇꯤꯁꯇ
ꯎꯝ ꯐꯩꯌꯦ ꯑꯩꯁꯨ ꯃꯥꯏꯅ ꯑꯝꯇ ꯋꯥꯕꯅꯤꯅ ꯃꯥꯅ ꯍꯥꯟꯅ ꯊꯕꯛ ꯇꯧꯗ꯭ꯔꯤꯉꯩ ꯃꯇꯝꯗ ꯍꯧꯖꯤꯛꯇꯤ ꯊꯕꯛ ꯇꯧꯔꯕꯅꯤꯅ ꯑꯗꯨꯝ ꯂꯩꯗꯅ
ꯎꯝ ꯀꯣꯟꯅꯗꯦ ꯑꯩꯉꯣꯟꯗ ꯑꯗꯨꯝ ꯅꯤ ꯂꯩ
ꯑꯦ
ꯃꯥꯗꯤ ꯑꯆꯥꯄꯣꯠ ꯆꯥꯕ ꯀꯟꯕ ꯑꯆꯥꯄꯣꯠ ꯆꯥꯕ ꯀꯟꯕꯅꯤꯅ
ꯑꯗꯣ ꯃꯥꯒꯤꯗꯤ ꯀꯌꯥ ꯁꯥꯕꯤꯌꯦ ꯍꯥꯏꯕ꯭ꯔꯅꯦ
ꯈꯪꯗꯦ ꯑꯗꯨꯁꯨ ꯍꯪꯗꯦ ꯑꯩꯗꯤ ꯃꯥꯒꯤ ꯍꯪꯉꯗꯤ ꯑꯩꯒꯤꯁꯨ ꯍꯪꯂꯛꯀꯅꯤꯅ
ꯑꯗꯨ ꯐꯥꯔꯦꯅꯦ ꯅꯪꯒꯤꯗꯤ ꯀꯌꯥꯁꯥꯕ
ꯑꯩꯒꯤꯁꯨ ꯍꯪꯂꯛꯀꯅꯣ ꯂꯩꯇꯦ ꯄꯤꯗꯦ
ꯑꯗꯨꯅꯦꯕꯥ
ꯑꯩ ꯁꯤꯔꯦ ꯁꯤꯔꯦ ꯁꯤꯔꯦ ꯁꯤꯔꯦ ꯁꯤꯔꯦ ꯁꯤꯔꯦ ꯋꯥꯕꯗ
ꯒꯌ꯭ꯥꯟ ꯇꯥꯗꯦꯗꯥ ꯏꯝꯐꯥꯜ ꯂꯥꯛꯑꯗꯤ ꯆꯪꯉꯛꯎꯗꯅ
ꯆꯪꯂꯛꯀꯦ ꯂꯥꯛꯇꯕꯁꯨ